ꯇꯥꯕ꯭ꯔꯣ
ꯍꯥꯎ ꯅꯨꯡꯉꯥꯏꯔꯤꯕꯣ
ꯑꯧ ꯅꯨꯉꯥꯏꯔꯤꯌꯦ ꯆꯥꯛ ꯏꯁꯤꯡ ꯎꯅꯔ ꯆꯥꯛ ꯏꯁꯤꯡ ꯆꯥꯛ ꯇꯤꯌꯦ ꯊꯣꯡꯉꯤꯌꯦ ꯑꯩꯈꯣꯏ ꯑꯩꯈꯣꯏ ꯈꯣꯏꯆꯦ ꯍꯣꯏꯅ ꯀꯟ ꯊꯣꯡꯉꯤ ꯆꯥꯔꯕꯣ ꯏꯌꯥꯝꯕꯗꯤ
ꯈꯣꯏꯗꯤ ꯆꯥꯗ꯭ꯔꯤꯗ ꯋꯥꯠꯂꯤ
ꯑꯥ ꯄꯨꯡ ꯀꯌꯥꯃꯨꯛꯇꯒ ꯆꯥꯒꯦ
ꯍꯥꯥ
ꯄꯨꯡ ꯀꯌꯥꯃꯨꯛꯇꯒ ꯂꯩꯔꯒ ꯆꯥꯒꯦ
ꯑꯈꯣꯏ ꯄꯨꯡ ꯑꯅꯤ ꯄꯨꯡ ꯑꯃ ꯑꯃ ꯄꯨꯡ ꯄꯨꯡ ꯑꯃ ꯑꯗꯥꯏꯗ
ꯄꯨꯡ ꯑꯃ ꯑꯗꯥꯏꯗ ꯃꯣꯔꯅꯤꯡ ꯕ꯭ꯔꯦꯛꯐꯥꯁ ꯀꯀꯩ ꯂꯣꯏ ꯄꯤꯕ꯭ꯔꯣ
ꯄꯤ ꯇꯝ ꯄꯤ ꯗꯨ ꯕꯔ꯭ꯦꯗ ꯑꯃꯒ ꯑꯗꯨꯗꯒꯤ ꯑꯦꯟꯖꯥꯡꯒ ꯑꯗꯨꯅ ꯇꯟ ꯀꯦꯅꯣꯒ ꯑꯥ ꯁꯒꯣꯝꯒ ꯕ꯭ꯔꯦꯛꯐꯥꯁꯇꯤ ꯑꯗꯨꯝ ꯍꯥꯎꯋꯤ ꯑꯗꯨꯃ ꯑꯇꯣꯞꯄꯁ ꯏꯟꯖꯥꯡ ꯑꯇꯩꯗꯤ ꯈ꯭ꯔ ꯍꯥꯎ ꯈꯥꯎꯈ꯭ꯔꯕ
ꯑꯣ
ꯉꯔꯥꯡꯗꯤ ꯐꯠꯕꯣꯜ ꯌꯦꯡꯕ꯭ꯔꯣ
ꯐꯠꯕꯣꯜ ꯑꯪ ꯌꯦꯡꯉꯦ ꯉꯔꯥꯡ ꯌꯦꯡꯉꯦ
ꯐ꯭ꯔꯦꯟꯁ ꯑꯦꯟ ꯄꯥꯔꯨꯒ꯭ꯋꯦ
ꯉꯥ ꯍꯥ ꯐ꯭ꯔꯦꯟ ꯐ꯭ꯔꯥꯟꯁꯀ ꯎꯔꯨ ꯎꯔꯨꯒꯦ ꯎꯔꯨꯒꯦꯒꯗꯣ ꯅꯠꯇ꯭ꯔꯣ ꯑꯁ ꯑꯗꯨꯗꯤ ꯌꯦꯡꯗ꯭ꯔꯦꯗ ꯅꯨꯃꯤꯠ ꯍꯨꯝꯅꯤ ꯃꯔꯤꯅꯤ ꯁꯨꯔꯕꯅꯤꯅ ꯇꯨꯝꯗꯕꯁꯦ ꯍꯦꯟꯖꯜꯂꯛꯑꯕꯅꯤꯅ ꯍꯛꯆꯥꯡ ꯋꯥꯕ ꯍꯦꯜꯂꯛꯑꯦꯕ ꯉꯔꯥꯡꯁꯨ ꯑꯁ ꯅꯨꯡꯗꯤꯟ ꯇꯞꯇꯥꯏ ꯇꯨꯝꯕ ꯌꯥꯕ ꯇꯨꯝꯃꯨꯔꯒ ꯍꯧꯒꯠꯂꯒ ꯍꯛꯆꯥꯡ ꯑꯩꯈꯣꯏꯒꯤ ꯂꯥꯏꯍꯧ ꯍꯧꯒꯦ ꯇꯧꯕꯤꯗꯣ ꯇꯨꯝꯕ ꯍꯦꯟꯖꯤꯟꯕꯒꯤ ꯑꯗꯨ ꯇꯧꯒꯦ ꯇꯧꯋꯦ ꯑꯩꯅ ꯍꯥꯏꯍꯧꯔꯤꯁꯦ
ꯎꯝ
ꯑꯣ
ꯀꯣꯏꯕ ꯂꯥꯡꯕꯗꯤ ꯆꯠꯂꯣꯏꯗ꯭ꯔꯣ
ꯉꯁꯤꯗꯤ ꯑꯁ ꯅꯣꯡ ꯅꯣꯡꯁꯦ ꯊꯤꯠꯂꯤ ꯊꯤꯠꯂꯤ ꯆꯨꯔ ꯂꯩꯔꯦ ꯑꯩꯈꯣꯏ ꯀꯥꯡꯒꯨꯗꯣ ꯑꯝꯇ ꯀꯩ ꯀꯩ ꯆꯠꯑꯨꯖꯦꯅ ꯍꯥꯏꯕꯅꯤ ꯑ
ꯀꯥꯍꯞ ꯑꯟꯗ꯭ꯔꯣ ꯑꯟꯗ꯭ꯔꯣꯔꯣꯝꯗ ꯅꯠꯇ꯭ꯔꯒꯅ ꯑꯩꯈꯣꯏꯒꯤ ꯃꯣꯏꯔꯥꯡ ꯂꯣꯝꯗ ꯆꯠꯑꯨꯖꯦꯅ ꯍꯥꯏꯕꯅꯦꯕ
ꯎꯝ
ꯑꯗꯣ ꯌꯥꯗꯣꯏꯔ ꯌꯥꯔꯣꯏꯗꯣꯏꯔꯣ ꯈꯪꯗꯦ ꯒꯥꯔꯤ ꯃꯆꯥ ꯉꯥꯛꯇꯅꯤꯅ ꯅꯣꯡꯖꯦ ꯊꯤꯠꯂꯤ ꯊꯤꯠꯂꯤ ꯆꯨ ꯂꯩꯔꯦ
ꯆ ꯆꯥꯛ ꯏꯟꯖꯥꯡꯗꯤ ꯆꯥꯛ ꯏꯟꯖꯥꯡꯗꯤ ꯏꯟꯖ ꯑꯥ ꯑꯗꯣ ꯏꯌꯥꯝꯕ ꯅꯣꯏꯏ ꯅꯣꯏ ꯅꯣꯏꯅ ꯊꯣꯡꯉꯦ
ꯃꯣꯏꯅ ꯃꯣꯏꯅ
ꯑꯣ ꯏꯟꯖꯥꯡ ꯍꯥꯎꯇ꯭ꯔꯀꯥꯟꯗꯗꯤ ꯀꯔꯤ ꯀꯔꯤꯒ ꯊꯣꯡꯒꯦ
ꯑꯗꯨꯝ ꯂꯐꯣꯏꯅ ꯑꯃꯨꯛ ꯃꯨꯛ ꯃꯔꯛ ꯃꯔꯛꯇꯩ ꯌꯦꯟꯒꯨꯝꯕ ꯀꯩꯒꯨꯝꯕ ꯆꯥꯅꯤꯡꯉꯁꯨ ꯑꯗꯨꯝ ꯃꯅꯨꯡꯗ ꯑꯗꯨꯝ ꯂꯩ ꯂꯩꯔ ꯊꯣꯡꯉꯦ ꯊꯣꯡꯅꯩꯗ
ꯑꯣ ꯑꯗꯣ ꯊꯣꯡꯕ ꯊꯥꯛꯄꯁꯦ ꯑꯩꯈꯣꯏꯒꯤ ꯑ ꯀꯩ ꯂꯩꯗꯅ ꯃꯣꯏꯅ ꯑꯩꯈꯣꯏꯒꯤ ꯍꯋꯥꯏ ꯀꯀꯩ ꯏꯟꯖꯥꯡ ꯑꯇꯣꯞꯄ ꯀꯩ ꯄꯤꯔꯒꯁꯨ ꯑꯩꯈꯣꯏꯒꯤ ꯑ ꯅꯣꯏꯒꯤ ꯀꯦꯝ ꯃꯅꯨꯡꯗꯨꯗ ꯊꯣꯡꯗꯣꯏꯖꯤꯅ ꯀꯃꯥꯏ ꯀꯃꯥꯏ ꯀꯃꯥꯏꯒ ꯊꯣꯡꯒꯦ ꯍꯥꯏꯗꯤ ꯏꯟꯖꯥꯡꯖꯤ ꯂꯩꯌꯨꯔ ꯃꯇꯨꯡꯗ ꯀꯗꯥꯏꯗꯒ ꯊꯣꯡꯒꯦ ꯏꯟꯗꯛꯁꯟꯒꯨꯝꯕꯗ ꯊꯣꯡꯕ꯭ꯔꯥ ꯀꯥꯏꯗꯒ ꯊꯣꯡꯒꯦ
ꯑꯩꯈꯣꯏꯒꯤ ꯍꯤꯠꯇꯔ ꯑꯃꯗ ꯍꯤꯠꯇꯔ ꯍꯤꯠꯇꯔ ꯑꯃ ꯂꯩꯀꯣ ꯑꯗꯨꯗ ꯑꯗꯨꯝ ꯊꯣꯡꯉꯦ ꯍꯤꯠꯇꯔ ꯑꯗꯨꯝ ꯊꯝꯃꯒ
ꯍꯤꯠꯇꯔꯗ
ꯑꯥ
ꯑꯣ ꯑꯗꯣ ꯊꯣꯡ ꯃꯆꯟ ꯅꯨꯡꯆꯟ ꯂꯣꯏꯅ ꯕꯖꯥꯔꯗꯩ ꯂꯩꯌꯨꯔꯦ
ꯑꯥ ꯃꯆꯟꯒꯤꯗꯤ ꯃꯣꯏꯅ ꯕꯖꯥꯔꯗꯩ ꯂꯩꯌꯨꯔꯒ ꯑꯩꯈꯣꯏꯅ ꯊꯣꯡꯖꯗꯣꯏꯅꯦ
ꯑꯣꯍꯣ ꯆꯥꯛ ꯑꯗꯨꯗꯤ ꯅꯣꯏ ꯅꯣꯏ ꯄꯥꯠꯇ꯭ꯔ ꯅꯨꯡꯇ꯭ꯔꯗꯤ ꯀꯥꯏꯗꯒꯤ ꯂꯧꯔꯤꯅꯣ ꯍꯥꯏꯁꯦ꯫ ꯍꯥꯏꯗꯤ ꯏꯇꯦꯜ ꯁꯤꯟ ꯃꯌꯥꯝꯗꯣ
ꯍꯥ ꯂꯩꯖꯔꯝꯕ ꯍꯥꯟꯅꯩꯁꯨ ꯌꯥꯎꯏ ꯑꯗꯨꯒ ꯑꯩꯈꯣꯏꯅ ꯈꯔꯥ ꯂꯩꯕ ꯈꯟꯕꯁꯨ ꯌꯥꯎꯋꯦ ꯑꯗꯨꯝ ꯂꯩꯗ
ꯑꯣ
ꯏꯃꯥꯅꯕ ꯑꯣꯏꯗ꯭ꯔꯁꯨ ꯉꯝꯅꯕ ꯇꯣꯡꯉꯦꯗꯅ ꯍꯤꯡꯅꯕ ꯍꯣꯠꯅꯔ ꯀꯥꯟꯗ ꯀꯥꯏꯗꯩꯅꯣ ꯊꯤꯔꯥꯒ ꯇꯧꯕꯤꯗꯣ
ꯑꯥ
ꯑꯗꯨꯃꯥꯏꯅ ꯇꯧꯋꯦꯕ ꯑꯗꯨꯕꯨ
ꯑꯣ ꯑꯗꯨꯗꯤ ꯀꯩꯀꯩꯒ ꯌꯦꯟ ꯅꯨꯡ ꯑꯗꯒꯤ
ꯌꯦꯟ ꯊꯣꯡꯕ ꯌꯥꯏ ꯑꯣꯛꯁꯥ ꯊꯣꯡꯕ ꯌꯥꯏ ꯑꯗꯨꯗꯒꯤ ꯀꯩ ꯁꯟꯁꯥ ꯊꯣꯡꯕꯁꯨ ꯌꯥꯏ ꯑꯗꯨꯗꯒꯤ ꯎꯝ ꯉꯥ ꯊꯣꯡꯉꯁꯨ ꯌꯥꯏ ꯑꯗꯒꯤ ꯍꯋꯥꯏ ꯏꯟꯖꯥꯡ ꯅꯥꯄꯤ ꯑꯗꯨꯝ ꯅꯪ ꯑꯦꯅꯤ ꯊꯣꯡꯕ ꯍꯩꯔꯗꯤ ꯊꯣꯡꯖ ꯌꯥꯏ
ꯑꯣ ꯅꯇꯣꯝꯗꯒ ꯊꯣꯡ ꯆꯥꯕ꯭ꯔꯣ ꯅꯃꯥꯟꯅꯕꯉꯩ ꯑꯣ
ꯆꯥꯏ ꯏꯃꯥꯟꯅꯕꯒꯥꯖꯨ ꯆꯥꯏ
ꯃꯇꯝꯗꯣ ꯈꯤꯇꯪ ꯐꯪꯕ ꯋꯥꯠꯂꯤꯗꯅ ꯑꯩꯅ ꯑꯣꯐꯤꯁꯇ ꯊꯦꯡꯅ ꯂꯥꯛꯑꯅꯤ ꯄꯨꯡ ꯇꯔꯨꯛ ꯑꯗꯨꯋꯥꯏꯗ ꯂꯥꯛꯑꯅꯤ ꯑꯗꯨꯗꯩꯩ ꯅꯨꯡꯗꯥꯡ ꯆꯥꯛ ꯄꯨꯡ ꯇꯔꯦꯠꯇ ꯅꯪꯅꯕ ꯊꯣꯡꯉꯒ ꯆꯥꯕꯗꯤ ꯈꯔ ꯋꯥꯏꯗꯅ
ꯑꯥ
ꯑꯗꯨ ꯕꯤꯠꯇꯣ ꯂꯩꯇꯦꯅ ꯊꯣꯡꯅꯤꯡꯉ ꯀꯥꯟꯗ ꯆꯥꯅꯤꯡꯉꯁꯨ
ꯑꯅꯝꯕ ꯃꯇꯝꯗ ꯐ꯭ꯔꯥꯏꯗꯦ ꯁꯇꯔꯗꯦ ꯁꯟꯗꯦ ꯆꯥꯔꯦ ꯑꯗꯨꯗꯤ
ꯑꯣ ꯁꯇꯔꯗꯦ ꯁꯟꯗꯦ
ꯎꯝ ꯁꯦ
ꯀꯩꯅꯣ ꯅꯅꯥꯎꯄꯥꯗꯤ ꯀꯥꯏꯗ ꯂꯩꯒꯦ
ꯑꯩꯈꯣꯏ ꯏꯅꯥꯎꯄꯥ ꯍꯧꯖꯤꯛ ꯃꯥꯁꯦ ꯑꯩꯅ ꯏꯝꯐꯥꯜ ꯂꯣꯝꯗ ꯊꯥꯒꯠꯂ ꯊꯝꯈ꯭ꯔꯦ ꯇꯝꯕꯕꯨꯗꯤ ꯗꯤ ꯑꯦꯝ ꯀꯣꯂꯦꯖꯇ ꯗꯤ ꯑꯦꯝ ꯀꯣꯂꯦꯖꯇ ꯃꯥ ꯒ꯭ꯔꯦꯖꯨꯑꯦꯁꯟ ꯐꯤꯖꯤꯀꯦꯜ ꯏꯗꯨꯀꯦꯁꯟꯗ ꯇꯧꯍꯟꯕꯅꯦ
ꯎꯝ
ꯀꯣꯆꯤꯡ ꯅꯨꯡꯁꯤꯟꯗꯤ ꯀꯩꯒꯤ ꯑꯣꯏꯅ ꯑꯥꯔꯃꯤꯒꯤꯗ ꯑꯥꯔꯃꯤ ꯂꯥꯏꯟꯗ ꯑꯣꯏꯅ ꯊꯥꯖꯤꯟꯈ꯭ꯔꯒꯦ ꯇꯧꯕ ꯑꯇꯣꯞ ꯑꯇꯣꯞꯄ ꯕꯦꯡꯀꯤꯡꯒꯨꯝꯕ ꯀꯩꯒꯨꯝꯕꯁꯦ ꯃꯥ ꯃꯁꯥꯅ ꯈꯤꯇꯪ ꯄꯥꯝꯕ ꯋꯥꯠꯂꯦꯕꯀꯣ ꯀꯩꯒꯤꯗꯤ ꯖꯤꯗꯤꯒꯨꯝꯕ ꯑꯗꯩꯗꯤ ꯁꯤꯖꯦꯜꯒꯨꯝꯕ ꯃꯣꯏ ꯈꯔꯁꯦ ꯂꯥꯏꯗꯅ
ꯎꯝ ꯇꯔ꯭ꯥꯏ ꯇꯧꯍꯜꯂꯣ ꯃꯥꯥꯅ ꯂꯝꯖꯦꯜ ꯆꯦꯟꯕ ꯉꯝꯅꯤ ꯈꯣꯠꯅꯤ ꯍꯥꯏꯔꯗꯤ
ꯑꯧ ꯑꯧ ꯃꯥ ꯀꯟꯅ ꯍꯣꯠꯅꯔꯤ ꯃꯥ ꯂꯝꯖꯦꯟ ꯆꯦꯟꯗꯅ ꯗꯒꯤ ꯂꯥꯏꯔꯤꯛ ꯀꯟꯅ ꯄꯥꯔꯤ ꯃꯥ ꯑꯩ ꯌꯨꯝꯗ ꯊꯝꯃꯒꯗꯤ ꯊꯕꯛ ꯏꯟꯈꯥꯡꯁꯦ ꯃꯥꯅ ꯍꯦꯟꯅ ꯍꯣꯠꯅꯩꯌꯦꯕ ꯑꯩꯉꯣꯟꯗꯒꯤ ꯍꯥꯏꯗꯤ ꯊꯕꯛ ꯏꯪꯈꯥꯡ ꯍꯥꯏꯗꯤ ꯌꯨꯝꯒꯤ ꯑꯋꯥꯠ ꯑꯄꯥꯥ ꯂꯩꯔꯛꯄ ꯈꯣꯠꯂꯛꯄ ꯃꯌꯥꯝꯗꯣ ꯃꯥꯅ ꯍꯦꯟꯅ ꯍꯣꯠꯅꯕ ꯍꯥꯏꯇꯥꯔꯦ ꯑꯩꯉꯣꯟꯗꯒꯤ
ꯑꯗꯨ ꯑꯗꯨ ꯑꯗꯨꯗ ꯁꯣꯏꯅꯦ ꯑꯗꯨ ꯁꯔ ꯐ
ꯃꯥꯅꯦ ꯑꯥꯗ ꯑꯣꯏꯅ ꯊꯝꯃꯒ ꯀꯣꯆꯤꯡ ꯇꯧꯚꯝꯗꯨꯖꯨ ꯁꯤꯒꯤ ꯀꯔꯤꯒꯤꯗꯣ ꯑꯦꯝ ꯌꯨ ꯃꯃꯥꯡꯒꯤ ꯑꯃ ꯑ ꯕꯥꯕꯨ ꯍꯥꯏꯕꯗꯣ ꯕꯥꯕꯨ ꯚꯤꯖꯟ ꯑꯦꯀꯥꯗꯃꯤ ꯃꯣꯏꯒꯤ ꯃꯣꯏꯒꯩ ꯇꯧꯔ ꯏꯃꯥꯟꯅꯕ ꯑꯃꯖ ꯨ ꯖꯨ ꯌꯥꯎꯋꯦꯅ ꯍꯥꯏꯕꯅꯦꯕ ꯑꯗꯣ ꯃꯣꯏꯗ ꯍꯥꯟꯅ ꯍꯪꯉꯦ ꯄꯩꯁꯥ ꯀꯌꯥꯝ ꯆꯪꯒꯗꯧꯕ ꯈꯣꯠꯀꯅꯣꯅ ꯆꯪ ꯑꯗꯨꯗꯩꯗꯤ ꯃꯣꯏꯒꯤꯖꯨ ꯔꯦꯟ ꯂꯩꯖ ꯃꯥꯜꯂꯦ ꯃꯁꯥꯅ ꯆꯥꯕ ꯊꯣꯡꯕ ꯊꯥꯛꯄ ꯃꯁꯥ ꯃꯁꯥꯅ ꯂꯣꯏ ꯇꯧꯖꯕ ꯑꯗ ꯑꯗꯨꯗ ꯑꯣꯏꯅ ꯊꯝꯃꯒꯦꯅ
ꯇꯝꯕ ꯇꯝꯕ ꯂ‌ꯣꯏꯔꯗꯤꯅ‌ꯦ
ꯎꯝ
ꯄ꯭ꯔꯥꯛꯇꯤꯁ ꯐꯖꯟꯅ ꯇꯧꯍꯜꯂꯣ ꯄ꯭ꯔꯥꯛꯇꯤꯁ ꯇꯨꯅ‌ꯦ ꯃꯔꯨꯗꯤ
ꯃꯥꯅꯦ
ꯂꯛꯇ ꯆꯪꯅꯤꯡ ꯆꯪꯅꯤꯡꯗ꯭ꯔꯁꯨ ꯌꯥꯝꯅ ꯌꯥꯝꯅ ꯂꯨꯕ ꯅꯠꯇꯦꯕ
ꯑ
ꯅꯪ ꯁꯤ ꯖꯤ ꯁꯤ ꯖꯤ ꯑꯦꯜꯒꯤ ꯗꯥꯏꯔꯦꯛ ꯆꯪꯗꯔꯖꯨ ꯗꯥꯢꯔꯦꯛ ꯗꯤꯄꯥꯔꯠꯃꯦꯟꯅ ꯑꯣꯏꯅ ꯀꯧꯕꯤ ꯁꯤ ꯖꯤ ꯑꯦꯜꯅ ꯀꯧꯔꯤꯖ‌ꯦ ꯀꯔꯝ ꯀꯔꯝ ꯀꯧꯒ‌ꯦ ꯍꯥꯏꯕꯗ ꯖꯤ ꯗꯤ ꯒꯨꯝꯕ ꯑꯗꯨꯗꯒꯤ ꯑꯗꯩ ꯑꯦ ꯁꯥꯏ ꯑꯦ ꯑꯦꯁ ꯑꯥꯏꯒꯤ ꯀꯧꯕ ꯑꯗꯨꯃꯥꯏꯅ ꯀꯧꯋꯦꯕꯀꯣ ꯑꯗꯨꯒ ꯇꯔꯦꯠꯃꯦꯟꯒꯨꯝꯕ ꯑꯈꯣꯏꯒꯤ ꯁꯐꯥꯏ ꯑꯣꯏꯕ ꯀꯨꯛ ꯑꯣꯏꯕ ꯑꯗꯨꯗꯒꯤ ꯑꯇꯣꯞꯄ ꯑꯥꯏ ꯇꯤ ꯑꯥꯏꯒꯤ ꯔꯦꯖꯕ‌ꯦꯡ ꯇꯧꯕ ꯆꯪꯉꯛ ꯄ ꯑꯗꯨꯗꯒꯤ ꯀꯂ꯭ꯔꯛ ꯀꯨꯝꯕ ꯄꯤ ꯑꯦ ꯒꯨꯝꯕ ꯃꯣꯏꯖꯤꯗꯤ ꯂꯥꯏꯔꯤꯛ ꯑꯣꯏꯅ ꯚꯔꯇꯤ ꯑꯣꯏꯅ ꯀꯧꯋꯦꯕ ꯈꯪꯕ꯭ꯔꯥ ꯑꯦꯁ ꯑꯦꯁꯒꯤ ꯊ꯭ꯔꯨ ꯀꯧꯗꯦꯕ ꯃꯣꯢꯖꯦ ꯃꯣꯏꯗꯤ ꯁꯔꯇꯤꯐꯤꯀꯦꯠ ꯆꯪꯉꯤꯗꯅ ꯑꯅ ꯃꯥ ꯍꯩꯖ ꯍꯩꯖ ꯁꯤꯡꯖꯔꯒꯗꯤ ꯃꯥ ꯇꯥꯏꯄꯤꯡꯒꯤꯗꯤ ꯇꯧꯗ꯭ꯔꯥ ꯇꯥꯏꯄꯤꯡ ꯇꯧꯕꯗꯣ ꯇꯝꯍꯜꯂ‌ꯣ ꯑꯗ‌ꯣ ꯑꯈ‌ꯣꯏꯒꯤ ꯇꯥꯏꯞꯄꯤꯡ
ꯑꯥ
ꯀꯣꯆꯤꯡ ꯌꯥꯎꯔꯛꯇ‌ꯦꯕ ꯈꯪꯕꯔꯥ ꯌꯥꯎꯕꯨꯗꯤ ꯌꯥꯎꯔꯃꯦ ꯑꯩꯅ ꯇꯟ ꯈꯔ ꯇꯣꯛꯈ꯭ꯔꯥꯒ ꯀꯣꯟꯅ ꯑꯃꯨꯛ ꯑꯩꯅ ꯇꯥꯢꯄꯤꯡꯒꯤꯁꯦ ꯑ ꯇ꯭ꯔꯤꯄꯜꯁꯤꯒꯤ ꯑꯩꯅ ꯂꯩꯌꯦꯕꯀꯣ ꯂꯨꯄꯥ ꯀꯩꯅꯣꯗ ꯂꯤꯁꯤꯡ ꯃꯉꯥꯗ ꯂꯩꯔ‌ꯦꯒ ꯑꯩ ꯑꯗꯨꯝ ꯊꯥꯖꯜꯂꯦ ꯑꯗꯨꯒ ꯇꯥꯏꯄꯤꯡꯗ‌ꯣ ꯑꯩꯅ ꯍꯥꯟꯅꯩ ꯃꯇꯝꯗꯨꯅꯗꯤ ꯈꯔ ꯀꯩ ꯍꯥꯏꯇꯥꯔꯦ ꯀꯝꯄꯤꯇꯤꯁꯟ ꯑꯩꯈꯣꯏ ꯃꯤ ꯇ꯭ꯔꯥꯇ꯭ꯔꯨꯛ ꯀꯧꯕꯅꯦ ꯑꯗꯣ ꯃꯤ ꯃꯔꯤ ꯃꯉꯥ ꯃꯉꯥ ꯇꯃꯨꯛ ꯈꯤꯇꯪ ꯈꯜꯂꯦ ꯑꯗꯨꯗ ꯃꯩꯇꯩ ꯃꯆꯥ ꯅꯤꯅ ꯗꯨꯅ ꯑꯗ‌ꯣ ꯍꯧꯖꯤꯛꯇꯤ ꯑꯃꯨꯛ ꯃꯤꯖ‌ꯦ ꯀꯝꯄꯤꯇꯤꯁꯟ ꯌꯥꯝꯃꯛꯑꯕꯅꯤꯅ ꯀꯩ ꯍꯥꯏꯇꯥꯔꯦ
ꯑꯥ
ꯇꯧꯖꯔꯛꯑꯃꯒꯗꯤ ꯌꯥꯝꯅ ꯀꯩ ꯍꯥꯏꯇꯥꯔꯦ ꯎꯝ ꯅꯅꯥꯎ ꯑꯗꯨꯝ ꯀꯥꯟꯗꯗꯤ ꯀꯩ ꯍꯥꯢꯇꯥꯔꯦ ꯀꯂꯥꯁ ꯇꯨꯌ‌ꯦꯜꯄ ꯇꯨꯋꯧꯜꯀꯨꯝꯕ ꯑꯗꯥꯢꯗꯤ ꯀꯥꯕ ꯑꯣꯢꯔ ꯃꯥꯜꯂꯦ
ꯍ
ꯈ ꯌꯥ ꯇ ꯃꯥꯖꯨ ꯍꯧꯖꯤꯛ ꯄꯥꯝꯖꯔꯦ ꯃꯁꯥꯅ ꯂꯝꯖꯦꯟ ꯆꯦꯟꯕꯖꯦ
ꯍꯣꯏ
ꯎꯝ ꯁꯥꯡꯅ ꯂꯝꯖꯦꯟ ꯆꯦꯟꯕꯖꯦ ꯋꯥꯢꯌꯦ
ꯎꯝ ꯑꯗꯣ ꯏꯌꯥꯝꯕ ꯑꯩꯅ ꯍꯪꯅꯤꯡꯕ ꯑꯃ ꯂꯩꯌꯦ ꯀꯝꯄꯨꯇꯔ ꯃꯨꯔꯇꯔ ꯇꯥꯏꯄꯤꯡ ꯇꯦꯁꯁꯦ ꯈꯣꯏꯒꯤ ꯃꯥꯖꯦ ꯑꯩꯗꯤ ꯑꯩꯗꯤ ꯀꯝꯄꯨꯇꯔ ꯇꯥꯏꯄꯤꯡ ꯇꯦꯁꯁꯦ ꯄꯥꯛꯅꯁꯨ ꯌꯥꯎꯗ꯭ꯔꯤꯕ ꯏ ꯃꯥꯒꯤ ꯂꯦꯕꯦꯜꯗꯣ ꯌꯧ ꯉꯝꯃꯣꯢ ꯀꯃꯍꯥꯢꯇꯥꯔꯦ ꯑ
ꯀꯩꯅꯣꯅꯦ ꯍꯦ ꯃꯤꯅꯠ ꯑꯃꯗ ꯊꯥꯔꯇꯤ ꯐꯥꯏꯚ ꯋꯥꯔꯗ ꯍꯨꯕꯩ ꯋꯥꯅꯤ
ꯎꯝ ꯍꯣꯏ ꯃꯤꯅꯤꯠ ꯑꯃꯗ ꯊꯥꯔꯇꯤ ꯐꯥꯏꯚ ꯋꯥꯠ
ꯑꯣ ꯌꯥꯡꯈꯩ ꯌꯥꯡꯈꯩ ꯅꯤꯐꯨꯃꯉꯥ ꯌꯥꯡꯈꯩ ꯅꯤꯐꯨꯃꯉꯥ ꯌꯥꯡꯈꯩ ꯄꯤꯛꯇ꯭ꯔꯨ ꯕꯥꯎꯗ ꯅꯤꯐꯨꯃꯉꯥ ꯗꯤ ꯃꯥ ꯄꯥꯁ ꯇꯧꯔꯁꯨ ꯍꯟꯗꯛ ꯑꯦꯛꯖꯥꯝꯗ ꯂꯩꯍꯧꯔꯦ
ꯑꯣ ꯆꯥ
ꯑ
ꯊꯥꯔꯇꯤ ꯊꯥꯔꯇꯤ ꯐꯥꯢꯐ ꯑꯃꯨꯛ ꯑꯣꯏ ꯌꯥꯝꯅ ꯀꯩ ꯍꯥꯏ ꯇꯥꯔꯦ ꯅꯠꯇꯦ ꯅꯪ ꯑꯗꯨ ꯒꯦꯝꯒꯤ ꯇꯥꯢꯞ ꯍꯥꯢ ꯇꯥꯔꯦ
ꯍꯣꯏ
ꯒꯦꯝ ꯒꯦꯝ ꯁꯥꯟꯅꯕꯒ ꯆꯞ ꯃꯥꯅꯩ ꯃꯣꯇꯤꯚꯦꯠꯀꯤ ꯃꯑꯣꯡꯗ
ꯍꯣꯏ
ꯋꯥꯔꯗꯇ ꯍꯥꯢꯔꯛꯇꯣꯔꯤꯅꯤꯗ ꯑꯗꯨꯝ ꯌꯦꯡꯉ ꯌꯦꯡꯉ ꯗꯛ ꯗꯛ
ꯑꯗꯨꯃꯥꯏꯅ ꯑꯗꯨꯒꯨꯝꯕꯗ ꯆꯪꯍꯟꯕ ꯌꯥꯏ ꯑꯇꯣꯞꯄ
ꯎꯝ
ꯌꯦꯡꯉꯨꯕꯗ ꯆꯪꯅꯤꯡꯕ ꯗꯨꯕꯨ ꯀꯩ ꯍꯥꯏꯇꯥꯔꯦ ꯑꯃ ꯏꯁꯇ ꯂꯣꯒꯐ꯭ꯔꯤꯗꯣ
ꯑ ꯏꯁꯇ꯭ꯔꯣꯒ꯭ꯔꯥꯐꯤꯗꯣ ꯏꯁꯇꯦꯅꯣꯒ꯭ꯔꯥꯐꯤ ꯏꯁꯇꯦꯅꯣꯒ꯭ꯔꯥꯐꯤ
ꯑ ꯁ꯭ꯇꯦꯅꯣꯒ꯭ꯔꯥꯐꯤꯗꯣ ꯑꯗꯨꯗꯣ ꯀꯣꯔꯁ ꯑꯃ ꯇꯧꯊꯣꯛ ꯂꯣꯢꯔꯦ ꯆꯍꯤ ꯑꯃꯒꯤ ꯑꯣꯏꯔꯝꯒꯅꯤ ꯃꯥꯁꯨ
ꯑ
ꯗꯤ ꯋꯥꯔꯗ ꯈꯨꯗꯤꯃꯛꯀꯤ ꯃꯥꯒꯤ ꯁꯤꯝꯕꯣꯜ ꯂꯩꯗꯅ
ꯃꯥ ꯑꯥ ꯑꯥ ꯃꯥꯒꯤ ꯀꯩ ꯂꯣꯏ ꯂꯩꯕꯗꯣ ꯌꯨꯅꯤꯛ ꯍꯥꯏꯕ ꯌꯨꯅꯤꯛ ꯂꯦꯡꯒ꯭ꯋꯦꯖ ꯍꯥꯏ ꯇꯥꯔꯦ ꯃꯣꯏꯒꯤꯗꯤ ꯌꯨꯔꯤ ꯌꯨꯅꯤ ꯍꯥꯏꯕꯅꯦ ꯃꯣꯏꯒꯤ ꯑꯁ ꯃꯣꯏꯒꯤꯗꯤ ꯆꯩꯀꯦꯛ ꯀꯣꯠꯇꯦꯛ ꯕꯤꯔꯥꯅꯤꯍꯦ ꯃꯣꯏꯗꯤ
ꯑꯗꯨ ꯆꯤꯟꯐꯥ ꯐꯥꯗꯣꯢꯅꯦ ꯑꯗꯨꯖꯨ ꯒꯤ ꯇꯥꯢꯞꯅꯦ